ꯎꯝ ꯀꯩꯗꯧꯔꯤꯒꯦ
ꯎꯝ ꯑꯗꯨꯝ ꯐꯝꯃꯒ ꯂꯩꯌꯦ ꯅꯪꯗꯤ
ꯑꯩꯁꯨ ꯍꯤꯞꯄꯒ ꯂꯩꯑ
ꯑꯣ ꯆꯠꯇꯔꯕꯣ
ꯍꯥꯥ
ꯆꯥꯛ ꯆꯥꯔꯕ꯭ꯔꯣ
ꯑꯣ ꯆꯥꯛ ꯆꯥꯔꯦ ꯅꯪꯗꯤ ꯆꯥꯔꯕꯣ
ꯇꯔꯦ
ꯀꯩꯁꯥꯡꯉꯣ
ꯍ
ꯑꯩꯈꯣꯏꯗꯤ
ꯅꯦꯠꯋꯔꯛ ꯆꯥꯞꯄꯦ ꯇꯥꯄ
ꯎ ꯇ ꯇꯌꯦ
ꯑꯣ ꯅ ꯑꯩꯒꯤ ꯅꯦꯠ ꯂꯣꯡꯉꯔꯣ ꯅꯪꯒꯤ ꯅꯦꯠ ꯂꯣꯡꯉꯔꯣ ꯍꯣꯏ ꯇꯥꯔꯦ ꯍꯧꯖꯤꯛꯇꯤ
ꯎꯝ
ꯅꯣꯏꯗꯤ ꯀꯩꯅꯣ ꯁꯣꯏꯕꯨꯝ ꯆꯥꯔꯦ ꯅꯣꯏꯗꯤ
ꯃꯩꯔꯦꯟ
ꯁꯥꯎꯔꯦꯅꯥ ꯃꯥꯏꯔꯦꯟꯗꯤ
ꯍꯥꯎꯋꯦ ꯌꯥꯝ ꯍꯋꯦ ꯍꯣꯏ ꯃꯤꯠꯀꯤ ꯐꯥ ꯍꯥꯏꯌꯦ ꯃꯔꯦꯟ ꯆꯥꯔꯗꯤ
ꯀꯩꯀꯩ ꯍꯣꯠꯅꯔꯤꯒꯦ ꯍꯧꯖꯤꯛꯀꯥꯟꯗꯤ
ꯑꯗꯨꯝ ꯂꯩꯗ
ꯆꯞ ꯃꯥꯟꯅꯩꯗꯁꯨ ꯑꯗꯨꯝ ꯌꯨꯝꯗ ꯂꯩꯌꯦ ꯊꯕꯥꯜꯁꯨ ꯆꯠꯇ ꯊꯕꯥꯜꯁꯨ ꯃꯥꯥꯏꯇ
ꯐꯤ ꯁꯨꯕꯒ ꯆꯥꯛ ꯌꯦꯟꯁꯥꯡ ꯊꯣꯡꯕꯒ
ꯑꯣ
ꯑꯁꯤꯅꯤ ꯑꯩꯈꯣꯏ ꯑꯩꯒꯤ ꯊꯕꯛꯇꯤ ꯑꯁꯤꯅꯤ
ꯑ ꯄꯥꯏ ꯂꯩꯗꯤ
ꯍꯣꯏ
ꯍꯌꯦꯡꯁꯨ ꯍꯌꯦꯡꯁꯨ ꯆꯠꯊꯣꯛꯀꯗ꯭ꯔꯥ ꯂꯩꯒꯗ꯭ꯔꯥ
ꯂꯩꯅꯤ ꯂꯩꯒꯅꯤꯅ
ꯑꯣ ꯅꯣꯏ ꯅꯣꯏ ꯇꯨꯝꯅꯈ꯭ꯔꯕꯣ
ꯍꯣꯏ
ꯃꯔꯛ ꯃꯔ ꯇ ꯑꯗꯨꯝ ꯄꯥꯎ ꯐꯥꯎꯅꯁꯦ ꯑꯁ ꯅꯪꯕꯨꯁꯨ ꯅꯤꯡꯁꯤꯡꯉꯦ ꯃꯤꯁ ꯇꯧꯕꯗꯣ
ꯁꯦꯡꯕꯅꯤ
ꯎꯝ ꯑꯁꯦꯡꯕ ꯃꯤꯁ ꯇꯧꯋꯦ ꯑꯩꯈꯣꯏ ꯅꯍꯥꯟ ꯖꯣꯕ ꯀꯥꯔꯠ ꯆꯠꯄꯗꯣ ꯑꯗꯨꯒꯨꯝꯕꯁꯨ ꯁꯨ ꯃꯤꯁ ꯇꯧꯋꯦꯍꯦ ꯅꯨꯡꯉꯥꯏꯌꯦꯗ ꯋꯥꯔꯣꯝꯗ ꯈꯜꯂꯗꯤ
ꯎꯝ ꯅꯨꯡꯉꯥꯏ ꯅꯣꯡꯃ ꯀꯣꯏꯕ ꯆꯠꯁꯤꯅꯦ ꯃꯐꯝ ꯐꯖ ꯐꯖꯕ ꯃꯐꯝꯗ ꯀꯔꯤ ꯀꯔꯤꯅꯣ ꯑꯍꯥꯎ ꯑꯍꯥꯎꯕ ꯄꯨꯔꯒ ꯀꯣ
ꯍꯣꯏ ꯍꯣꯏ ꯌꯨꯝꯗ ꯅꯠꯇꯕ ꯃꯐꯝ ꯐꯖꯕ ꯑꯥ ꯆꯥꯛ ꯌꯦꯟꯁꯥꯡ ꯄꯨꯔꯒꯀꯣ ꯁꯦꯝꯃꯒ ꯊꯣꯡꯉꯒ
ꯍꯣꯏ ꯁꯤꯡꯖꯨꯒ ꯁꯦꯝꯃꯒꯀꯣ ꯍꯥꯎꯅ ꯆꯥ ꯍꯩ ꯃꯍꯤꯒ ꯄꯨꯔꯒ
ꯑꯍꯣꯏ ꯉꯥꯅꯨꯒꯨꯝꯕꯁꯨ ꯄꯨꯕ ꯌꯥꯏꯅ
ꯌꯥꯏꯦ
ꯉꯥꯅꯨ ꯉꯥꯅꯨꯒꯨꯝꯕ ꯄꯨꯔꯒ ꯆꯠꯁꯦ
ꯉꯥꯅꯨꯗꯤ ꯌꯥꯝ ꯍꯥꯎꯋꯦꯀꯣ
ꯑꯥ ꯌꯥꯝ ꯍꯥꯎꯋꯦ ꯅꯪꯗꯤ ꯆꯒꯦꯝ ꯑꯣꯏꯅ ꯄꯥꯝꯕ꯭ꯔꯥ ꯅꯠꯇ꯭ꯔꯒ ꯀꯥꯡꯁꯣꯏꯅ ꯄꯥꯝꯕ꯭ꯔꯥ ꯎ
ꯑꯅꯤꯃꯛ ꯄꯥꯝꯃꯤꯅ ꯀꯥꯡꯁꯣꯏꯁꯨ ꯍꯥꯎꯋꯦ ꯆꯒꯦꯝꯁꯨ ꯍꯥꯎꯋꯦ
ꯍꯕ ꯂ ꯇ ꯑꯩꯗꯤ ꯀꯥꯡꯁꯣꯏꯗꯤ ꯍꯦꯟꯅ ꯄꯥꯝꯃꯦ ꯑꯩ ꯑꯩꯉꯣꯟꯗꯗꯤ
ꯑꯣ ꯍꯣꯏ ꯈꯪꯁꯣꯏꯁꯨ ꯍꯥꯎꯋꯤꯗ
ꯎꯝ ꯉꯥ ꯉꯥꯗꯤ ꯄꯥꯝꯗꯕ꯭ꯔꯥ ꯅꯪꯒꯤ
ꯉꯥꯁꯦ ꯑꯩ ꯍꯣꯏ ꯑꯗꯨꯝ ꯆꯥꯕꯗꯤ ꯆꯥꯏ ꯑ ꯄꯥꯝꯗꯦ
ꯑꯁ ꯑꯩꯗꯤ ꯄꯥꯝꯃꯦ ꯑꯗꯨꯒꯤꯅꯦ ꯅꯪ ꯅꯍꯥꯟ ꯑꯣ ꯑꯗꯨ ꯇꯥꯎꯔꯒ ꯆꯥꯗ꯭ꯔꯣ
ꯇꯥꯎꯕꯗꯤ ꯑꯗꯨꯝ ꯁꯥꯏ ꯈꯣꯡꯕꯗꯣ ꯈꯔ ꯆꯥꯕ ꯍꯩꯇꯕ
ꯍꯥꯎꯋꯦꯗ ꯅꯪ ꯆꯥꯕ ꯍꯩꯗꯕ ꯃꯥꯜꯂꯦ ꯍꯣꯏ ꯃꯔꯨ ꯂꯩꯕꯒꯤ ꯑꯩꯗꯤ ꯑꯁ ꯁꯥꯎꯋꯦ ꯉꯥꯁꯨ ꯉꯥꯁꯨ ꯆꯥꯅꯤꯡꯉꯦ ꯉꯥꯅꯨꯁꯨ ꯆꯥꯅꯤꯡꯉꯦ ꯃꯅꯨ ꯍꯦꯟꯅ ꯍꯥꯋꯦ ꯉꯁꯤ ꯆꯥꯅꯤꯡꯉꯤ ꯅꯍꯥꯟ ꯅꯪ ꯀꯩꯅꯣꯗ ꯇꯨꯔꯦꯜꯗ ꯉꯥ ꯐꯥꯕ ꯆꯠꯄꯗꯣ ꯑꯗꯨ ꯅꯨꯃꯤꯠꯇ ꯑꯩꯈꯣꯏꯗ ꯌꯥꯝ ꯄꯨꯔꯛꯄꯗꯣ ꯅꯤꯡꯁꯤꯡꯉꯤꯍꯦ ꯅꯪ ꯉꯥ ꯐꯥꯕ ꯌꯥꯝ ꯍꯩꯔꯝꯃꯦꯍꯦ ꯊꯥꯖꯗꯦꯅ ꯁꯛꯇꯣ
ꯌꯥꯝ ꯐꯩꯔꯝꯃꯦ ꯁꯤꯅ ꯄꯤꯁꯤꯅꯦ
ꯝꯗꯔ ꯇꯧꯒ ꯋꯥ ꯑꯦꯁ ꯄꯥꯇꯤ ꯃꯥꯇꯗ
ꯀꯣ ꯑꯗꯨꯝ ꯅꯪ ꯄꯤꯔꯛꯄ ꯅꯨꯃꯤꯠꯇꯣ ꯆꯥꯕ ꯉꯝꯗꯦ ꯑꯃꯨꯛ ꯑꯌꯨꯛꯀꯤꯁꯨ ꯑꯃꯨꯛ ꯊꯝꯕꯅꯦ
ꯍꯣꯏꯁ ꯑꯩꯅ ꯆꯥꯕ꯭ꯔꯥ ꯑꯗꯨꯗꯤ
ꯑꯗꯣ ꯊꯣꯡꯕꯗꯤ ꯊꯣꯡꯕꯨꯗꯤ ꯊꯣꯡꯈ꯭ꯔꯦ ꯑꯗꯣ ꯆꯥꯕ ꯉꯝꯗꯕ ꯏꯟꯁꯥꯡꯗꯣ ꯑꯩꯈꯣꯏ ꯌꯥꯝ ꯆꯥꯕ ꯑꯣꯏꯗꯕ ꯑꯩꯈꯣꯏ ꯑꯩꯈꯣꯏꯒꯤ ꯌꯦꯟꯁꯥꯡꯒꯨꯝꯕꯗꯣ
ꯎꯝ
ꯑꯩꯈꯣꯏ ꯃꯤꯁꯤꯡꯗꯣ ꯌꯦꯟꯁꯥꯡꯒꯨꯝꯕ ꯌꯥꯝ ꯆꯥꯕꯗꯤ ꯌꯥꯝ ꯆꯥꯕ ꯃꯤꯅ ꯂꯩꯇꯦꯕ ꯑꯗꯨꯒꯤ ꯑꯩꯅꯦ ꯌꯥꯝ ꯆꯥꯕ ꯃꯤꯗꯤ ꯍꯧꯖꯤꯛꯇꯤ ꯑꯩꯈꯉꯨꯝꯗ
ꯏꯟꯁꯥ ꯃꯤ ꯎꯕ ꯂꯩꯇ꯭ꯔꯦꯥꯕ ꯁꯥꯕ ꯈ
ꯑꯣ ꯑ ꯆꯥꯕ ꯍꯥꯏꯩꯗꯦꯕ ꯑꯥ ꯅꯪꯁꯨ ꯀꯅꯥꯅꯣ ꯃꯥꯅꯦ ꯏꯆꯤ ꯀꯤꯃ ꯑꯃ ꯃꯥꯂꯦꯦ ꯍ ꯑꯗꯨ ꯍꯣꯏ ꯏꯆꯦꯒꯤ ꯃꯆꯥ ꯑꯃꯁꯨꯀꯣ ꯃꯍꯤ ꯂꯩꯇ꯭ꯔꯗꯤ ꯆꯥꯗꯕꯅꯤ ꯅꯪ ꯈꯪꯂꯝꯅꯤ ꯃꯥꯗꯣ
ꯑꯉ ꯈꯪ
ꯃꯄꯪ ꯂꯩꯇ꯭ꯔꯁꯨ ꯃꯄꯪ ꯂꯩꯇ꯭ꯔꯁꯨ ꯃꯍꯤ ꯂꯩꯔꯗꯤꯀꯣ ꯃꯥ ꯆꯥꯕ ꯍꯩꯕ ꯃꯄꯥꯡ ꯂꯩꯔꯁꯨ ꯃꯍꯤ ꯂꯩꯇ꯭ꯔꯗꯤ ꯆꯥꯕ ꯍꯩꯇꯕ ꯑꯃꯁꯁꯨ ꯅꯪꯒ ꯆꯞ ꯃꯥꯟꯅꯔꯦ ꯍꯩꯅꯕꯥꯅꯤ ꯄꯨꯜꯂꯣ
ꯉꯁꯤꯁꯤꯕꯥꯎ ꯑꯩꯈꯣꯏꯒꯤ ꯏꯟꯁꯥꯡꯗꯣ ꯁꯥꯃꯟꯗꯨꯅ ꯏꯁꯤꯡꯒ ꯊꯨꯝꯒ ꯃꯤꯛꯁ ꯇꯧꯔꯒ ꯃꯍꯤ ꯑꯗꯨꯅ ꯆꯥꯕ ꯑꯥꯎ
ꯎꯝ ꯎꯝ ꯈꯪꯗ꯭ꯔꯦ ꯅꯣꯏ ꯅꯣꯏꯗ ꯍꯩꯅꯧ ꯄꯥꯟꯕ꯭ꯔꯥ
ꯄꯗꯦꯗ
ꯑꯩꯈꯣꯏꯗꯨꯁꯨ ꯑꯩꯈꯣꯏꯗꯁꯨ ꯂꯩꯇꯦ ꯀꯩꯅꯣ ꯃꯈꯥ ꯑꯩꯈꯣꯏ ꯏꯃꯥ ꯈꯣꯏꯗꯗꯤ ꯂꯩꯌꯦ ꯏꯃꯥꯈꯣꯏ ꯄꯥꯕꯨꯡ ꯈꯣꯏꯗꯗꯤ ꯂꯩꯌꯦ ꯑꯩꯈꯣꯏ ꯏꯅꯦꯝꯕꯣꯛ ꯈꯣꯏꯗꯗꯤ ꯂꯩꯇꯦ
ꯎ
ꯏꯃꯥ ꯍꯣꯏꯗꯗꯤ ꯀꯩꯅꯣ ꯏꯃꯥ ꯕꯕꯥ ꯑꯩꯈꯣꯏꯗꯗꯤ ꯂꯩꯌꯦ ꯄꯥꯝꯕꯤ ꯑꯃ ꯑꯅꯤ ꯑꯍꯨꯝ ꯃꯔꯤ ꯃꯉꯥ
ꯍ
ꯃꯉꯥ ꯂꯩꯌꯦ ꯄꯤꯛꯄꯗꯤ ꯄꯤꯛꯄꯀꯣ ꯂꯣꯏꯅ ꯄꯥꯜꯂꯦ
ꯑꯣ ꯅꯣꯡꯃ ꯄꯣꯔ ꯑꯗꯅꯥꯗ
ꯅꯣꯡꯃ ꯄꯨꯔꯛꯀꯦ ꯍꯣꯏ ꯑꯩꯁꯨ ꯆꯠꯇ꯭ꯔꯤꯌꯦ ꯈꯔ ꯂꯥꯞꯄꯒꯤ ꯈꯨꯟꯕꯨꯗꯤ ꯆꯞ ꯃꯥꯟꯅꯩ ꯑꯗꯨꯕꯨ ꯈꯔ ꯂꯥꯞꯄꯒꯤ ꯆꯠ
ꯑ ꯎꯝ
ꯑꯗꯨꯝ ꯊꯥꯗ ꯑꯅꯤꯔꯛ ꯑꯍꯨꯝꯔꯛꯇꯤ ꯇꯠꯂꯦ
ꯑꯣ
ꯅꯪꯛꯇꯤ ꯅꯛꯏꯦꯗ ꯅꯪꯁꯨ ꯆꯠꯇꯦ
ꯑꯣ
ꯐ ꯂꯩꯇꯦ ꯅꯪ ꯅꯪꯗꯤ ꯑꯩꯒꯤ ꯑꯩꯉꯣꯟꯗꯒꯤ ꯍꯦꯟꯅ ꯂꯥꯞꯄꯦ ꯑꯗꯨꯒꯤꯅꯤ ꯅꯪꯁꯨ ꯆꯠꯇ꯭ꯔꯤꯁꯤꯦ
ꯆꯠꯇꯕꯅꯦ
ꯑꯣꯝ
ꯥꯎ ꯆ ꯎꯝ ꯑꯃ ꯐꯥꯎ ꯆꯠꯇꯕꯁꯨ ꯂꯩꯔꯤꯅ
ꯑꯦ ꯑꯁ ꯌꯥꯝ ꯅꯤꯡꯁꯤꯡꯉꯝꯒꯅꯤ ꯅꯪ ꯈꯨꯟꯗꯣ ꯑ ꯅꯨꯄꯤꯁꯤꯡꯗꯤ ꯎꯄꯥꯏ ꯂꯩꯇꯦꯅ ꯎꯝ ꯑꯩꯈꯣꯏꯒꯤ ꯄ꯭ꯔꯥꯏꯚꯦꯠ ꯑꯦꯔꯣꯄ꯭ꯂꯦꯟꯒꯨꯝꯕ ꯂꯩꯔꯗꯤ ꯗꯥꯏꯔꯦꯛ ꯆꯠꯄ ꯌꯥꯏꯅ
ꯑꯣ ꯃꯪꯗꯁꯨ ꯃꯪꯗꯁꯨ ꯐꯪꯉꯔꯣꯏꯗ
ꯑ
ꯃꯥꯡꯗ ꯃꯥꯡꯗ ꯎ ꯎꯅꯤꯉ ꯍꯥꯏꯔꯁꯨ ꯐꯪꯅꯔꯣꯏꯕ ꯑꯩꯈꯣꯏꯗꯤ
ꯑ ꯉꯁꯤꯥꯡ ꯃꯥꯡꯗ ꯃꯥꯡꯈ꯭ꯔꯁꯤꯔꯥ ꯈꯪꯗꯦ ꯎ
ꯅꯪ ꯍꯥꯟꯅ ꯃꯥꯡꯈꯀꯣ
ꯍꯣꯏ ꯑꯩ ꯍꯥꯟꯅ ꯃꯥꯡꯈ꯭ꯔꯒꯦ ꯅꯪ ꯁꯦꯀꯦꯟꯗ ꯃꯥꯡꯈ꯭ꯔꯣ ꯅꯪ ꯍꯌꯦꯡ ꯃꯥꯡꯈ꯭ꯔꯣ ꯑꯗꯨ ꯏꯃꯒ ꯅꯣꯏ ꯇꯨꯝꯅꯈ꯭ꯔꯕꯣ ꯅꯣꯏ ꯅꯨꯄꯥꯈꯣꯏ ꯅꯪ ꯅꯪꯒꯤ ꯅꯨꯄꯥꯒ ꯅꯦꯝꯕꯣꯒ ꯂꯣꯏ ꯇꯨꯝꯅꯈ꯭ꯔꯕꯣ
ꯇꯈ꯭ꯔꯦ ꯑꯩꯒꯤ ꯅꯨꯄꯥꯗꯤ ꯐꯋꯥꯟ ꯌꯥꯝꯡꯕ꯭ꯔꯥ ꯎꯗ ꯑꯩꯗꯤ ꯐꯝꯃꯒ ꯂꯩ
ꯑꯩꯁꯨꯅꯦ ꯂꯣꯏ ꯇꯨꯝꯅꯈ꯭ꯔꯦ ꯃꯤ ꯃꯅꯦꯗꯤ ꯃꯄꯥꯟꯗꯨ ꯋꯥꯔꯤ ꯁꯥꯔꯤꯌꯦ ꯃꯣꯏ ꯃꯃꯥꯟꯅꯕꯈꯣꯏ ꯃꯃꯥꯟꯅꯕꯤ ꯍꯣꯏ ꯃꯜꯦ
ꯉꯁꯤꯗꯤ ꯀꯗꯥꯏ ꯀꯗꯥꯏ ꯆꯠꯄ꯭ꯔꯥ
ꯃꯁꯤꯗꯤ ꯑꯗꯨꯝ ꯂꯩꯔ ꯀꯩꯁꯨ ꯆꯠꯇꯦ ꯑꯗꯨꯝ ꯂꯩꯔꯦ ꯌꯨꯝꯗ
ꯎꯝ
ꯑꯉꯥꯡ ꯁꯦꯟꯅꯕꯒ ꯀꯔꯤꯒꯤꯅ ꯑꯗꯨꯝ ꯑꯌꯨꯛꯇꯒꯤ ꯏꯚꯅꯤꯡ ꯐꯥꯎ ꯑꯗꯨꯝ ꯂꯩꯔꯦ
ꯎꯝ
ꯕꯣꯔꯤꯡ ꯆꯨꯔꯦ
ꯑꯩꯁꯨꯅꯤꯅ
ꯆꯕ ꯃꯅꯏꯗ ꯅꯣꯏꯗ ꯍꯩꯕꯣꯡ ꯍꯩꯕꯣꯡꯒꯨꯝꯕꯗꯤ ꯂꯩꯕ꯭ꯔꯥ ꯂꯩꯇꯦꯀꯣ ꯍꯥꯏꯗꯣꯡ ꯆꯥꯅꯤꯡꯕ꯭ꯔꯥ
ꯆꯅꯤꯡꯗꯤꯗ
ꯑꯣ ꯆꯥꯅꯤꯡꯉꯦꯗꯤ ꯑꯩꯈꯣꯏ ꯃꯊꯛꯇ ꯂꯩ ꯍꯥꯏꯕꯅꯦ ꯆꯥꯕ ꯂꯥꯛꯑꯣꯂ ꯆꯥꯅꯤꯡꯉꯤꯗꯤ ꯑꯣ ꯃꯤ ꯈꯔꯗꯤ ꯑꯄꯥꯝꯕ ꯌꯥꯝ ꯄꯥꯝꯕ ꯂꯩꯌꯦꯕꯀꯣ ꯅꯪꯗꯤ ꯄꯥꯝꯗꯕ ꯃꯥꯜꯂꯦ
ꯎꯝ ꯇꯝꯗꯦ
ꯃꯅꯝꯗꯣ ꯍꯩꯅꯗꯕ
ꯑꯣ ꯑꯩ ꯑꯩꯁꯨ ꯆꯥꯗꯦꯗ ꯈꯔ ꯈꯔꯕꯨꯗꯤ ꯆꯥꯏꯌꯦ ꯑꯗꯨ ꯌꯥꯝ ꯆꯥꯅꯤꯡꯕ ꯑꯣꯏꯗꯦꯕ ꯑꯃ ꯑꯅꯤꯗꯤ ꯑꯗꯨꯝ ꯆꯥꯏ ꯑꯩꯗꯤꯀꯣ ꯆꯥꯕ ꯌꯥꯗꯦ ꯑꯗꯨ ꯆꯥꯔꯗꯤꯀꯣ ꯌꯥꯝ ꯁꯥꯕ
ꯑꯣ
ꯑꯩ ꯆꯥꯕ ꯌꯥꯗꯦ
ꯃꯔꯨꯗꯨꯗꯤ ꯍꯥꯎꯋꯦ
ꯑꯣ ꯃꯔꯨꯁꯨ ꯑꯗꯨꯝ ꯍꯥꯎꯋꯦ ꯍꯣꯏ
ꯎꯝ
ꯃꯔꯨ ꯄꯨꯕꯤꯔꯛꯎꯔꯣ ꯑꯗꯨꯗꯤ ꯑꯩꯈꯣꯏ ꯑꯩꯈꯣꯏ ꯆꯥꯔꯗꯤ ꯄꯨꯕꯤꯔꯛꯀꯦ
ꯑꯣ ꯍꯣꯏ ꯍꯣꯏ ꯄꯨꯔꯛꯑꯣ
ꯄꯨꯡ ꯀꯌꯥꯗ ꯇꯨꯝꯒꯅꯤ
ꯈꯪꯗꯦ ꯄꯨꯡ ꯀꯌꯥꯗ ꯇꯨꯝꯁꯤꯔ ꯑꯁ ꯍꯧꯖꯤꯛꯇꯤ ꯇꯨꯝꯗꯤ ꯇꯨꯝꯅꯤꯡꯗꯦ ꯅꯪꯗꯤ ꯇꯨꯝꯅꯤꯡꯉꯝ ꯗꯤ ꯍꯧꯖꯤꯛꯇꯤ ꯑꯉꯥꯡ ꯁꯦꯟꯅꯕꯒꯤ ꯍꯥ
ꯐꯃꯨꯡꯗ ꯆꯪꯉꯗꯤ ꯑꯗꯨꯝ ꯇꯨꯝꯅꯤꯡꯒꯅꯤ ꯑꯗꯣ ꯑꯗꯨꯝ ꯐꯝꯔꯗꯤꯀꯣ
ꯎꯝ
ꯎꯝ ꯐꯝꯕ ꯌꯥꯏ
ꯑꯩꯗꯤ ꯐꯝꯗꯦ ꯍꯤꯞꯄꯒ ꯂꯩꯌꯦ
ꯎꯝ ꯁꯥꯕꯒꯤ ꯇꯨꯝꯅꯤꯡꯗꯦ
ꯑꯣ ꯐꯦꯟ ꯊꯥꯎꯅ ꯀꯣꯛ ꯆꯤꯛ ꯀꯣꯛ ꯆꯤꯛꯑꯦ ꯍꯥꯏꯕ꯭ꯔ
ꯍꯣꯏ ꯐꯦꯟ ꯊꯥꯕꯁꯨ ꯌꯥꯗꯦꯅꯦ ꯑꯩꯗꯤ
ꯑꯁ ꯒ꯭ꯌꯥꯟ ꯇꯥꯗ꯭ꯔꯦ ꯑꯗꯨꯗꯤ ꯅꯪ ꯅꯪꯗꯤ ꯅꯤꯠ ꯇ꯭ꯔꯤꯌꯦꯜꯒꯤ ꯀꯩꯅꯣ ꯅꯨꯡꯁꯤꯠ ꯑꯣꯏꯅ ꯂꯧꯔꯣ ꯃꯄꯥꯟꯗ ꯑꯍ ꯥꯃꯄꯥꯟꯗ ꯅꯨꯡꯁꯤꯠ ꯂꯥꯛꯑꯣ ꯂꯥꯛꯑꯣ ꯂꯥꯛ
ꯀꯧꯔꯁꯨ ꯂꯥꯛꯇꯕ
ꯑꯩ ꯀꯧꯕꯤꯒꯦꯀꯣ ꯍꯣꯔꯦꯟ
ꯍꯣꯏ
ꯄꯨꯡ ꯀꯌꯥꯗ ꯍꯧꯒꯠ ꯄꯨꯡ ꯀꯌꯥꯗ ꯍꯧꯒꯠꯄ꯭ꯔꯥ
ꯄꯨꯡ